ꯍꯜꯂꯣ
ꯁꯤ ꯀꯩꯅꯣ ꯀꯩꯅꯣ ꯑꯣꯏꯅ ꯈꯣꯏꯒꯤ ꯇꯥꯕ꯭ꯔꯥ
ꯇꯥꯕ꯭ꯔꯣ ꯇꯥꯕ꯭ꯔꯣ
ꯑꯣ ꯁꯤꯗꯗꯤ ꯀꯩꯅꯣ ꯑꯣꯏ ꯇꯧꯋꯤꯅꯦ ꯂꯥꯎꯠ ꯑꯣꯏꯅ
ꯀꯩꯅꯣ ꯁꯤꯗꯗꯤ ꯂꯥꯎꯠꯑꯣꯏ ꯆꯠꯂꯦꯗꯤ ꯀꯩꯅꯣ ꯑꯩ ꯒꯌ꯭ꯥꯥ ꯟ ꯇꯥꯗꯦ ꯐꯔꯕꯅꯤ ꯑꯗꯨꯅ ꯇꯥꯗꯕꯗꯣ ꯇꯥꯃꯟꯗꯕꯒꯤ ꯂꯥꯎꯠ ꯏꯁꯄꯤꯀꯔ ꯂꯥꯛꯄ ꯑꯣꯏꯔꯝꯃꯅꯤ ꯑꯩ ꯏꯟꯖꯥꯡ ꯁꯦꯝꯕ ꯂꯣꯏꯔꯦ ꯑꯗꯨꯒ ꯏꯃꯥꯟꯅꯕꯤ ꯑꯃꯨꯛ ꯀꯣꯜ ꯇꯧꯔꯒ ꯋꯥꯔꯤ ꯁꯥꯟꯅꯔꯝꯕꯅꯤ ꯂꯣꯏꯔꯦ ꯑꯗꯨꯅꯤ ꯍꯨꯖꯤꯛ ꯑꯦ ꯀꯩꯅꯣꯝ ꯍꯪꯒꯦ ꯁꯤꯇꯦꯠꯀꯤ ꯐꯣꯝ ꯊꯥꯖꯤꯟꯕ ꯌꯥꯔꯕꯣ ꯊꯥꯖꯤꯟꯕ ꯌꯥꯔꯦ ꯍꯥꯏꯒꯨꯝ ꯇꯥꯏꯌꯦ ꯑꯩꯅ ꯑꯗ ꯑꯗꯨꯗꯨꯄꯀꯌꯥ ꯁꯒꯒꯤ ꯁꯤꯤꯇꯦ ꯆꯦ ꯂꯤꯁꯤꯡ ꯑꯃꯒ ꯆꯅꯤ ꯅꯠꯇꯒ ꯑꯃꯨꯛ ꯑꯃꯈꯪ ꯑꯃꯈꯛꯇꯪ ꯊꯥꯔꯒꯅ ꯂꯤꯁꯤꯡ ꯑꯃꯣ ꯑꯗꯨꯒ ꯑ ꯍꯥꯏꯗꯤ ꯑꯣꯏ ꯂꯤꯒ ꯑꯅꯤꯁꯤꯒꯤ ꯀꯩꯅꯣ ꯗꯤꯐ꯭ꯔꯦꯟꯁꯁꯦ ꯑꯩ ꯈꯪꯗꯦ
ꯆꯦꯞꯇꯔ ꯋꯥꯟ ꯍꯥꯏꯔꯒꯅ ꯀꯩꯅꯣꯕꯨ ꯇꯥꯛꯄꯒꯤ
ꯀ꯭ꯂꯥꯁ ꯐꯚꯔ ꯀ꯭ꯂ ꯀꯩꯅꯣꯗꯒꯤꯅꯅꯦ ꯑꯩꯈꯣꯏꯒꯤ ꯖꯨꯟꯒꯤ ꯇꯥꯡ ꯇꯔꯥ ꯃꯁꯤ ꯂꯥꯛꯄꯤꯔ
ꯉꯁꯤ ꯂꯥꯁꯗꯦꯅꯦ ꯉꯁꯤ ꯂ ꯉꯁꯤ ꯂꯥꯁꯗꯦꯅꯦ
ꯐꯪꯉꯛꯑꯝꯕꯅꯦꯕ ꯁꯤ ꯇꯦꯠꯐꯣꯝ ꯊꯥꯖꯟꯕ ꯌꯥꯅꯔꯕꯅꯤ ꯊꯥꯖꯟꯅꯗ꯭ꯔꯣ ꯍꯥꯏꯅ ꯑꯗꯩꯁꯤ ꯀꯥꯎꯊꯣꯛꯈ꯭ꯔꯕ ꯑꯗꯣ ꯁꯤ ꯇꯤꯠꯀꯤꯁꯤꯅ ꯀꯔ ꯀꯔꯤꯅꯣꯕ ꯇꯥꯛꯇꯣꯏꯁꯦ ꯁꯤ ꯄꯥꯁ ꯇꯧꯔꯒ ꯀꯔꯝꯕ ꯀꯩꯅꯣ ꯇꯧ ꯊꯕꯛꯅꯣꯧꯕ ꯊꯥꯕ ꯌꯥꯗꯣꯏꯁꯦ ꯑꯩ ꯒ꯭ꯌꯥꯟ ꯇꯥꯗ꯭ꯔꯦꯕ
ꯀꯩꯅꯣꯅꯤꯗ ꯅꯣꯕꯣꯗꯤꯌꯥ ꯀꯔꯤ ꯀꯔꯥꯒꯤ ꯊꯥꯖꯤꯜꯂꯤꯕ ꯃꯌꯥꯝꯁꯦ ꯁꯦꯟꯇ꯭ꯔꯦꯜꯒꯤ ꯊꯕꯛ ꯀꯧꯔꯛꯄꯗ ꯁꯦꯟꯇ꯭ꯔꯦꯜꯒꯤ ꯑꯣꯖꯥ ꯀꯧꯔꯛꯄꯗ ꯍꯥꯏꯇꯥꯔꯦ ꯁꯥꯏꯅꯤꯛꯀꯤ ꯃꯁꯨ ꯃꯉꯥꯏꯔꯦ ꯑ ꯁꯤꯁꯤꯡꯁꯤ ꯇꯧꯕ ꯃꯇꯝꯗ ꯄꯦꯄꯔ ꯋꯥꯟ ꯑꯩꯈꯣꯏꯅ
ꯎꯝ ꯎꯝ ꯑꯗꯣ ꯍꯟꯇꯛ ꯑꯃ ꯊꯥꯅꯈꯤꯕꯗꯣ ꯁꯤꯇꯦꯠ ꯐꯥꯎꯗꯕ ꯀꯥꯡꯒꯨ ꯑꯗꯨꯅ ꯀꯃꯥꯏꯅ ꯇꯧꯕꯅꯣ
ꯀꯔꯝꯕ
ꯃꯅꯤꯄꯨꯔꯤꯒꯤ ꯊꯥꯕ ꯌꯥꯎꯅꯒꯤ ꯏꯃꯥꯟꯅꯕ ꯍꯣꯏ ꯏꯃꯥꯟꯅꯕꯤ ꯍꯣꯏ
ꯁꯤꯇꯦ ꯌꯥꯎꯒꯗꯕꯅꯤ ꯃꯣꯏ ꯁꯤꯇꯦ ꯌꯥꯎꯔꯝꯒꯅꯤ
ꯑꯩ ꯊꯥꯕ ꯌꯥꯏ ꯍꯥꯏꯗꯨꯗꯤ ꯑꯃ ꯅꯝꯕꯣꯗꯤꯌꯥꯒꯤ ꯅꯝꯕꯣꯗꯤꯌꯥꯒꯤ ꯃꯅꯤꯄꯨꯔꯤꯒꯤ ꯃꯅꯤꯄꯨꯔꯤꯒꯤ ꯁꯤꯠ ꯑꯍꯨꯝ ꯀꯧꯋꯦꯅ ꯇꯧꯈꯤꯕꯗꯣ
ꯁꯨꯃꯥꯏꯅ ꯇꯧꯕꯅꯦ ꯄꯦꯄꯔ ꯋꯥꯟꯗ ꯂꯩꯔꯤꯁꯤꯅꯅꯦ ꯑꯩꯈꯣꯏꯅ ꯄꯕꯥꯁꯋꯥꯟꯗ ꯏꯩꯅ ꯐꯥꯏꯚ ꯐꯨꯛꯀꯤꯅꯦꯕ ꯄꯦꯄꯔ ꯇꯨꯁꯤꯅ ꯀ꯭ꯂꯥꯁ ꯁꯤꯛꯁꯇꯒꯤꯅ ꯑꯥꯏꯠ ꯐꯣꯛꯛꯀꯤꯅꯦꯕꯀꯣ ꯑꯗꯨꯗꯩꯗꯨꯗ ꯀꯩꯒꯨꯝꯕ ꯁꯤꯁꯦ ꯀꯩꯅꯣ ꯑꯣꯏꯔꯕ ꯀꯔꯤꯒꯦ ꯄꯤ ꯖꯤ ꯇꯤ ꯀꯧꯔꯛꯕꯀꯣ ꯄꯣꯁ ꯒ꯭ꯔꯦꯖꯨꯋꯦꯁꯟꯒꯤ ꯑꯣꯏꯔꯕ ꯏꯂꯚꯦꯟ ꯍꯥꯏꯗꯤ ꯏꯂꯦꯟ ꯑꯗꯨ ꯑꯣꯏꯇꯥꯥꯔꯒꯗꯤ ꯁꯤ ꯇ ꯃꯊꯧ ꯇꯥꯗꯦꯕ ꯑꯗꯨꯅꯤꯗ ꯑꯗꯨꯒ ꯀ꯭ꯂꯥꯁ ꯇꯦꯟ ꯇꯤ ꯖꯤ ꯇꯤꯗꯣ ꯇꯤ ꯖꯤ ꯇꯤ ꯑꯣꯏꯇꯥꯔꯗꯤ ꯁꯩꯇꯦꯠ ꯃꯊꯧ ꯇꯥꯔꯛꯀꯅꯦꯕ
ꯑꯗꯨꯗꯣ ꯅꯍꯥꯟ ꯃꯣꯏ ꯊꯥꯖꯅꯈ꯭ꯔꯤꯗꯣ ꯀꯩꯒꯤꯅꯣꯗꯤ ꯈꯪꯗꯦꯕ ꯏꯃꯥꯟꯅꯕꯤꯗꯨꯁꯨ ꯇꯤꯀꯦꯠꯇ ꯊꯝꯗ ꯃꯣꯟꯗ ꯇꯦꯠ ꯇꯅꯦ ꯃꯣꯏꯅ ꯌꯥꯎ
ꯌꯥꯒꯦꯔꯣ ꯄꯤꯩꯅꯣ
ꯑꯥꯄ ꯀꯦꯟꯗ꯭ꯔ ꯕꯤꯗ꯭ꯌꯥꯂꯌꯥꯒꯤ ꯍꯥꯏꯕ ꯃꯥꯜꯂꯦ
ꯀꯦꯟꯗ꯭ꯔ ꯄ ꯦꯔꯌꯥꯒꯤ ꯑꯥꯗꯒ ꯀꯣꯜꯀꯇꯥꯗꯒ ꯆꯠꯅꯔꯨꯕꯗꯨꯔꯣ ꯑꯣ ꯑꯗꯨꯗꯤ ꯄꯤꯖꯤ ꯇꯤ ꯑꯣꯏꯔꯝꯒꯅꯤ ꯃꯣꯏꯒꯤꯗ ꯄꯤꯖꯤ ꯇꯤ ꯁꯤ ꯑꯣꯏꯔꯝꯒꯅꯤ ꯑꯗꯨꯔꯅꯦ ꯀꯤꯁꯤ ꯆꯤ ꯀꯥꯡꯕꯨꯅ ꯑꯃꯨꯛ ꯀꯩꯅꯣ ꯇꯧꯒꯗꯕꯅꯦ ꯎꯝ ꯑꯗꯨ ꯑꯗꯨ ꯃꯗꯨ ꯄꯤꯖꯤꯇꯤ ꯑꯣꯏꯔꯝꯒꯅꯤ ꯐꯤꯖꯤꯤ ꯑꯣ ꯉꯥꯏꯈꯣ ꯉꯥꯏꯈꯣ ꯅꯣꯏꯗ
ꯑꯥ ꯃꯤ ꯑꯍꯨꯝ ꯃꯤ ꯑꯍꯨꯝ ꯄꯣꯁ ꯑꯍꯨꯝ ꯀꯧꯅꯤ ꯍꯥꯏꯕꯅꯦ
ꯍꯣꯏ ꯍꯣꯏ ꯏꯟꯗꯤꯖꯤꯅ꯭ꯁ ꯂꯦꯡꯒ꯭ꯋꯦꯁꯀꯤ ꯍꯥꯏꯕ꯭ꯔꯥ ꯀꯩꯅꯣ ꯑꯃ ꯇꯥꯛꯄꯩ ꯑꯃ ꯇꯧꯈꯤꯕꯅꯦ
ꯑꯣ ꯑꯗ ꯑꯩꯅ ꯍꯥꯏꯅꯤꯡꯉꯤꯁꯦ ꯁꯩꯅꯤꯛ ꯀ ꯅꯕꯣꯗꯤꯌꯥꯒꯁꯦ ꯀꯩꯅꯣꯒ ꯈꯦꯠꯅꯔꯤꯁꯦ
ꯅꯄꯣꯗꯤꯍꯥꯁꯅ ꯎ
ꯣꯌꯥꯣꯏꯦꯒꯣꯌꯥ ꯍꯥꯏꯔ ꯃꯅꯔꯦꯗꯅꯦꯌꯥꯝꯕꯅ ꯑꯉꯥꯡ
ꯌꯥ ꯑ ꯐꯣꯔꯁ
ꯣꯔ ꯑꯣꯏꯅ ꯇ꯭ꯔꯦꯟ ꯇ ꯄ꯭ꯔꯣꯗꯤꯌꯥ ꯑꯩꯈꯣꯏꯒꯤ ꯑꯦꯀꯥꯗꯃꯤꯛꯀꯤ ꯑꯣꯏꯅ ꯃꯥꯒꯤ ꯁꯦꯡꯅ ꯍꯥꯏꯔꯒꯗꯤꯅ ꯄ꯭ꯔꯣꯗꯤꯌꯥꯁꯦ ꯑꯩꯈꯣꯏꯒꯤ ꯑꯉꯥꯡ ꯈꯨꯡꯒꯪꯒꯤ ꯑꯉꯥꯡꯁꯤꯡꯁꯦ
ꯑꯉꯥꯡꯁꯤꯡꯁꯦ ꯂꯥꯏꯔꯤꯛ ꯇꯝꯍꯟꯅꯕ ꯃꯣꯏ ꯐ꯭ꯔꯤ ꯏꯗꯨꯀꯦꯁꯟ ꯄꯤꯅꯕ ꯇꯧꯕꯅꯦꯕ ꯅꯣꯕꯣꯗꯤꯌꯥ ꯍꯥꯏꯁꯦ ꯑꯗꯨꯒ ꯀꯦꯟꯗ꯭ꯔ ꯕꯤꯗ꯭ꯌꯥꯂꯌꯥꯁꯤꯅ ꯑꯃꯨꯛ ꯇꯣꯡꯉꯥꯟꯈ꯭ꯔꯦꯀꯣ ꯑꯃꯨꯛ ꯀꯩꯅꯣꯒꯤ ꯑꯩꯈꯣꯏꯒꯤ ꯑ
ꯀꯦꯟꯗ꯭ꯔ ꯕꯤꯔꯌꯥꯂꯤꯁꯤꯅ ꯀꯃꯥꯏꯅ ꯇꯧꯕ
ꯀꯦꯟꯗ꯭ꯔ ꯕꯤꯗ꯭ꯌꯥꯂꯌꯥ ꯑꯁꯤꯅ ꯀꯩꯅꯣꯗ ꯂꯩꯔꯁꯨ ꯌꯥꯏ ꯌꯨꯝꯗꯒꯤ ꯌꯨꯝꯗꯒꯤ ꯆꯠꯂꯁꯨ ꯌꯥꯕꯅꯦ ꯃꯣꯏꯁꯤꯅ ꯑ ꯑꯩꯈꯣꯏꯒꯤ ꯑꯥꯔꯃꯤꯒꯨꯝꯕ ꯑꯣꯐꯤꯁꯔꯁꯤꯡ ꯀꯩꯅꯣꯁꯤꯡꯁꯦ ꯃꯣꯏꯁꯦ ꯑꯥ ꯃꯣꯏꯅ ꯄꯨꯔꯁꯨꯗꯣꯏꯅꯦ ꯃꯣꯏꯒꯤ ꯀꯩꯅꯣ ꯃꯣꯏꯒꯤ ꯃꯆꯥ ꯃꯁꯨꯅ ꯑꯌꯥꯝꯕ ꯑꯣꯏꯅ ꯇꯝꯗꯣꯏꯅꯤ ꯁꯦꯡꯅ ꯍꯥꯏꯔꯒꯗꯤ
ꯈꯪ ꯑꯩ ꯒ꯭ꯌꯥꯟ ꯇꯥꯔꯦ ꯁꯦꯟꯇ꯭ꯔꯦꯜ ꯁ꯭ꯀꯨꯜꯒ ꯍꯥꯏꯅꯕꯗꯣ
ꯁꯤ ꯀꯦꯅ ꯈꯤꯇꯪ ꯄꯥꯏꯕꯀꯣ
ꯑꯝ
ꯂꯇ ꯂꯩꯇ ꯇꯥꯔꯕ
ꯎꯝ
ꯎꯝ ꯎꯝ ꯀꯦꯟꯗ꯭ꯔꯕꯤꯗ꯭ꯌꯥꯂꯌꯥ ꯑꯁ ꯅꯅ ꯅ ꯑꯩꯈꯣꯏꯒꯤ ꯇ꯭ꯔꯥꯟꯁꯐꯔ ꯇꯧꯕ ꯑꯩꯈꯣꯏꯒꯤ ꯑꯩꯈꯣꯏꯒꯤ ꯊꯕꯛ ꯒꯔꯃꯦꯟꯒꯤ ꯊꯕꯛ ꯇꯧꯔꯕ ꯃꯤꯑꯣꯏꯁꯤꯡꯁꯤꯒꯤꯅꯦ ꯃꯣꯏꯒꯤ ꯃꯆꯥ ꯃꯁꯨ ꯇꯝꯗꯣꯏꯅꯦꯕ ꯍꯣꯏ ꯍꯣꯏ ꯍꯣꯏ ꯍꯣꯏ ꯃꯣꯏꯁꯤꯡꯁꯦ ꯇꯝꯗꯣꯏꯅꯦꯕ ꯑꯗꯨꯒ
ꯎ
ꯨꯔꯦꯜ ꯏꯁꯇꯨꯗꯦꯟꯁ ꯍꯥꯏꯕ ꯀꯩꯅꯣꯝ ꯍꯥꯏꯕꯅꯦ ꯑꯩꯈꯣꯏꯒꯤ ꯈꯔ ꯇꯦꯂꯦꯟ ꯂꯩꯕ ꯈꯔ ꯂꯥꯏꯔꯤꯛ ꯂꯥꯏꯁꯨ ꯍꯩꯖꯕ ꯀꯥꯡꯕꯨꯁꯤꯡ ꯍꯥꯏꯇꯥꯔꯦ ꯑꯗꯨꯅꯕꯨ ꯈꯜꯂꯤꯗꯨꯅꯤ ꯑꯦꯟꯇ꯭ꯔꯥꯟꯁ ꯊꯥꯔꯤꯗꯨꯅꯤ ꯅꯠꯇ꯭ꯔꯥ ꯇꯤꯡꯗꯦ ꯑꯗꯨꯒ ꯁꯥꯏꯅꯤꯛꯀꯤꯁꯤꯅ ꯑꯩꯈꯣꯏꯅ ꯑꯌꯥꯝꯕꯅ ꯑꯦꯟ ꯇꯤ ꯑꯦꯒꯨꯝꯕꯒꯤ ꯄ꯭ꯔꯤꯄꯦꯔꯦꯁꯟ ꯑꯥꯝꯄꯁ ꯍꯥꯏꯇꯥꯔꯦꯀꯣ ꯑ ꯑꯦꯟ ꯗꯤ ꯑꯦ ꯄꯨꯥ ꯄꯨꯔꯥ ꯑꯦꯟ ꯗꯤ ꯑꯦꯅꯤ ꯃꯣꯏꯗꯤ ꯍꯟꯗꯛ ꯑꯩꯈꯣꯏꯅ ꯑꯩꯅ ꯁꯥꯏꯅꯀꯤ ꯆꯠꯂꯨꯕꯗꯨꯁꯨ ꯑꯦꯟ ꯗꯤ ꯑꯦꯒꯤ ꯀꯩꯅꯣ ꯇꯧꯕꯅꯤꯅ ꯎ ꯑꯦꯟ ꯗꯤ ꯑꯦꯒꯤ ꯀꯣꯏꯁꯟ ꯈꯋꯥꯪꯗ ꯍꯪꯉꯄꯏ ꯑꯩꯈꯣꯏꯁꯨ ꯀꯣꯏꯁꯟꯗꯨ ꯂꯨꯏ ꯀ꯭ꯂꯥꯁ ꯇꯦꯟꯐꯧ ꯑꯣꯖꯥꯒꯤ ꯆꯠꯂꯨꯕꯅꯦ ꯑꯗꯣ ꯀ꯭ꯂꯥꯁ ꯇꯦꯟꯕꯨꯛꯀꯤ ꯂꯦꯚꯦꯜꯗꯨꯗ ꯍꯪꯉꯛꯇ꯭ꯔꯦ ꯄꯨꯔꯥ ꯑꯦꯟ ꯗꯤ ꯑꯦꯒꯤ ꯂꯦꯚꯦꯜꯗ ꯍꯪꯉꯛꯄꯒꯤ ꯑꯩꯈꯣꯏꯗꯣ ꯈꯤꯇꯪ ꯂꯨꯏꯌꯦꯅ ꯇꯧꯕꯗꯀꯣ ꯑꯗꯨꯃꯥꯏꯅ ꯇꯧꯋꯦ ꯑꯗꯨꯒ ꯍꯧꯖꯤꯛꯀꯤ ꯀꯦꯟꯗ꯭ꯔ ꯕꯤꯗ꯭ꯌꯥꯂꯌꯥꯗꯗꯤ ꯑꯦꯟꯇ꯭ꯔꯥꯟꯁ ꯊꯥꯗꯦ ꯑꯦꯟꯇ꯭ꯔꯥꯟꯁ ꯊꯥꯗ꯭ꯔꯁꯨ ꯑꯗꯨꯝ ꯄ꯭ꯔꯥꯏꯌꯣꯔꯤꯇꯤꯗ ꯍꯥꯏ ꯍꯥꯏꯇꯥꯔꯦ ꯂꯣꯇꯔꯤꯒꯨꯝꯕꯗ ꯅꯠꯇ꯭ꯔꯒ ꯄ꯭ꯔꯥꯏꯌꯣꯔꯤꯇꯤ ꯁꯨꯃꯥꯏꯅ ꯄꯣꯁꯇꯤꯡ ꯂ ꯈꯈꯠꯄꯩ ꯑꯗꯨꯒꯨꯝꯕꯗ ꯑꯣꯏꯅ ꯆꯠꯂꯦ ꯑꯗꯨꯒ ꯖꯤ ꯑꯦꯟ ꯄꯤꯒꯤꯗꯤ ꯑꯦꯟꯇ꯭ꯔꯥꯟꯁ ꯊꯥꯏ ꯑꯗꯨꯒ ꯀꯩꯅꯣꯒꯤꯁꯨ ꯀꯔꯤꯒꯤ ꯀꯔꯤꯒꯤ ꯁꯥꯏꯅꯤꯛꯀꯤꯁꯨ ꯑꯦꯟꯇ꯭ꯔꯥꯟꯁ ꯁꯥꯗꯅ ꯃꯦꯗꯤꯀꯦꯜꯃꯨꯛ ꯇꯧꯒꯦ ꯍꯥꯏꯕ ꯇꯧꯋꯦ ꯃꯣꯏꯒꯤꯁꯤꯅꯀꯣ ꯑꯥ ꯑꯗꯨꯅꯤ ꯑꯗꯨꯒ ꯐꯤꯁꯦ ꯀꯩꯅꯣꯒꯤ ꯀꯩꯅꯣꯒꯤꯁꯤꯅ ꯅꯕꯣꯗꯤꯌꯥꯒꯤꯁꯤꯅ ꯄꯨꯔꯥ ꯐ꯭ꯔꯤ ꯑꯣꯏꯔꯦ ꯑꯉꯥꯡ ꯍꯧꯖꯤꯛ ꯅ ꯕꯣꯗꯤꯌꯥ ꯍꯥꯏꯁꯤꯗꯕꯨ ꯑꯩꯈꯣꯏ ꯔꯨꯔꯦꯜꯒꯤ ꯑꯉꯥꯡꯁꯤꯡꯁꯦ ꯈꯨꯡꯒꯪꯒꯤ ꯑꯉꯥꯡ ꯂꯥꯏꯔꯤꯛ ꯇꯝꯍꯟꯕꯅꯤꯅ ꯍ ꯍ ꯐꯔꯤ ꯑꯗꯨꯒ ꯀꯦꯟꯗ꯭ꯔ ꯕꯤꯗ꯭ꯌꯥꯂꯌꯥꯒꯤꯁꯤꯅꯅꯦ ꯀꯩꯅꯣꯒꯨꯝꯕ ꯑꯦꯁ ꯁꯤꯒꯨꯝꯕ
ꯁꯤꯒꯨꯝꯕ ꯑꯦꯁ ꯇꯤꯒꯨꯝꯕ ꯅꯨꯄꯤꯒꯨꯝꯕꯒꯤꯗꯤ ꯀ꯭ꯂꯥꯁ ꯇꯨꯋ ꯐꯥꯎꯁ ꯑꯗꯨꯝ ꯐ꯭ꯔꯤꯔꯤ ꯑꯣꯏꯕ ꯃꯥꯜꯂꯦꯀꯣ ꯑꯗꯨꯒ
ꯎꯝ ꯑꯇꯩꯗꯤ ꯀꯩꯁꯨ ꯑꯣꯏꯗꯕ ꯃꯥꯜꯂꯦ ꯐꯤꯁꯦ ꯑꯗꯨꯒ ꯍꯧꯖꯤꯛꯀꯤ ꯀꯩꯅꯣꯒꯤꯁꯤꯅ ꯁꯥꯏꯅꯤꯛꯀꯤꯁꯤꯗꯤ ꯃꯥꯏ ꯐꯤꯁꯦ ꯌꯥꯝ ꯆꯥꯎꯋꯦ ꯕꯣꯔꯗꯤꯡ ꯑꯥ ꯕꯣꯔꯗꯤꯡꯒꯤ ꯃꯦꯠꯁ ꯐꯤ ꯌꯨꯅꯤꯐꯣꯔꯝꯒꯤ ꯑꯗꯒꯤ ꯃꯣꯏꯒꯤ ꯃꯤꯂꯤꯇ꯭ꯔꯤ ꯇ꯭ꯔꯦꯅꯤꯡ ꯃꯣꯏꯗꯤ ꯄꯨꯔꯥ ꯑꯥꯔꯃꯤꯒꯤ ꯇ꯭ꯔꯦꯅꯤꯡ ꯇꯧꯔ ꯊꯥꯗꯣꯔꯛꯑꯗꯣꯏꯅꯦꯕ ꯑꯥ ꯑꯗꯨ ꯑꯣꯏꯅ ꯆꯥꯎꯋꯦ ꯃꯣꯏꯒꯤꯁꯤꯗꯤꯀꯣ ꯑ ꯌꯥꯝꯅꯁꯨ ꯏꯁꯇ꯭ꯔꯤꯛ ꯑꯣꯏꯈ꯭ꯔꯖꯥꯠꯅꯤꯗ ꯁꯥꯏꯅꯤꯛꯀꯤꯁꯤꯗꯤ ꯑꯃꯨꯛ
ꯁꯤꯗꯩꯁꯤꯗꯀꯣ ꯑꯩꯈꯣꯏ ꯇꯥꯃꯣꯒꯤ ꯕꯣꯔꯗꯤꯡ ꯍꯥꯡꯉꯦꯕ ꯑꯅꯕꯨꯗꯤꯌꯥꯒꯤ ꯍꯦꯛ ꯇ ꯑꯁ ꯑꯩꯅ ꯍꯥꯏꯁꯤ ꯃꯤꯁꯦ ꯃꯔꯤ ꯃꯉꯥ ꯇꯝꯃꯝꯕꯗꯒꯤꯀꯣ ꯆꯍꯤ ꯑꯃ ꯑꯅꯤ ꯑꯍꯨꯝ ꯃꯔꯤ ꯃꯉꯥꯁꯤꯗ ꯍꯦꯛꯇ ꯀꯔꯤꯅꯣ ꯃꯤꯁꯦ ꯆꯤꯅ ꯆꯥꯏꯅ ꯉꯝꯗꯒꯤ ꯇꯝꯕꯤꯅꯦꯕ ꯈꯪꯕ꯭ꯔꯥ ꯅꯕꯣꯖꯌꯥꯁꯦ ꯑꯩꯈꯣꯏ ꯍꯥꯏꯗ꯭ꯔꯅꯦ ꯈꯨꯡꯒꯪꯒꯤ ꯑꯗꯨꯗꯨꯗꯣ ꯍꯥꯏꯕ ꯋꯥꯅꯤ ꯍꯧꯖꯤꯛ ꯄꯩꯁꯥ ꯄꯥꯏꯕ ꯃꯤꯁꯤꯡꯁꯤꯅꯁꯨ ꯃꯌꯥꯝ ꯃꯆꯥꯁꯤꯡꯁꯤ ꯇꯝꯍꯜꯂꯦꯕ ꯍꯥꯏꯗꯤ ꯀꯣꯆꯤꯡꯁꯤꯗ ꯄꯩꯁꯥꯁꯤꯗ ꯇ ꯀꯥꯅ ꯊꯥꯗꯔꯅꯤ ꯍꯣꯠꯅꯍꯜꯂꯅꯤꯗꯅ ꯈꯜꯍꯟꯈ꯭ꯔꯒ ꯃꯣꯏꯗ ꯐ꯭ꯔꯤ ꯇꯝꯈ꯭ꯔꯕꯅꯤꯅ ꯃꯣꯏꯅ ꯀ꯭ꯂꯥꯁ ꯀꯩꯅꯣꯗꯒꯤ ꯁꯤꯛꯁ ꯇꯨ ꯇꯦꯟ ꯏꯂꯕꯦꯟ ꯇꯨꯌꯦꯜꯞꯐꯥꯎ ꯆꯪꯒꯗꯕ ꯄꯩꯁꯥ ꯃꯌꯥꯝꯁꯦ ꯁꯦꯚꯤꯡ ꯇꯧꯕꯤꯔꯅꯦꯕ ꯃꯣꯏꯅ ꯑꯣꯏꯅ ꯑꯔꯦꯝꯕꯗ ꯑꯗꯨꯒ ꯀꯣꯟꯅ ꯃꯣꯏꯅ ꯇꯨꯋꯦꯜꯐ ꯑꯣꯏꯔꯒ ꯀꯩꯅꯣꯝꯩꯅꯣꯝꯅꯤꯡꯕ ꯑꯗꯨꯃꯥꯏꯅ ꯊꯥꯕ ꯄꯩꯁꯥ ꯇꯨꯡꯁꯤꯟꯕꯤꯔꯒ ꯁꯤ ꯀꯥꯟꯅꯩ ꯈꯪꯉꯛꯄꯗꯒꯤ ꯑꯩꯈꯣꯏ ꯇꯥꯃꯣꯒꯤ ꯕꯣꯔꯗꯤꯡ ꯍꯥꯡꯉꯤꯁꯦ ꯃꯤꯁꯦ ꯍꯨꯝꯐꯨ ꯍꯨꯝꯗ꯭ꯔꯥꯃꯨꯛ ꯇꯝꯃꯦꯕ ꯑꯉꯥꯡ ꯑꯗꯨꯗ ꯑꯉꯥꯡꯁꯦ ꯂꯣꯏ ꯊꯝꯕꯅꯤ ꯑ ꯉꯝꯗ ꯣꯔꯗꯤꯡ ꯊꯒꯦ ꯊꯝꯒꯦ ꯇꯋꯥꯏ ꯉꯥꯛꯇꯅꯦ ꯑꯗ ꯑꯉꯥꯡ ꯑꯉꯥꯡ ꯀꯨꯟꯊ꯭ꯔꯥ ꯅꯤꯐꯨꯗꯤ ꯑꯗꯨꯝ ꯊꯝꯃꯦꯕ ꯕꯣꯔꯗꯤꯡꯁꯦ ꯑꯗꯩꯗꯨꯗ ꯀꯩ ꯍꯥꯏꯦ ꯒꯤ ꯂꯤꯁꯤꯡ ꯇꯔꯦꯠ ꯇꯔꯦꯠ ꯅꯤꯄꯥꯜ ꯅꯤꯄꯥꯜ ꯁꯥꯏ ꯑꯉꯥꯡ ꯑꯃꯃꯝꯗ ꯊꯥꯗ ꯂꯥꯛ ꯂꯥꯛ ꯀꯌꯥ ꯀꯌꯥꯅꯣ ꯌꯡ ꯐꯪꯉꯤꯗꯣ ꯑꯗꯨꯅ ꯑꯩꯈꯣꯏꯗꯁꯨ ꯀꯥꯟꯅꯕ ꯑꯗꯣ ꯁꯥꯇ꯭ꯔꯁꯨ ꯌꯥꯝ ꯈꯜꯂꯦꯕ ꯁꯦ ꯃꯥꯒꯤꯁꯤꯁꯦ ꯍꯥꯏꯗꯤ ꯄꯥꯔꯁꯦꯟ ꯌꯥꯝ ꯋꯥꯡꯅ ꯈꯜꯂꯦ ꯍꯥꯏꯇꯥꯔꯦ
ꯑꯗꯨꯒꯤ ꯀꯩꯅꯣꯁꯦ ꯀꯣꯆꯤꯡꯁꯦ ꯇꯧꯕꯗꯤ ꯑꯩꯗꯤ ꯇꯧ ꯇꯧꯅꯤꯡꯕꯅꯦ ꯑꯗꯣ ꯍꯧꯖꯤꯛꯀꯤ ꯑꯩꯒꯤ ꯆꯍꯤ ꯃꯇꯥꯡꯁꯤꯗꯗꯤ ꯑꯗꯨꯗ ꯇꯧ ꯂꯩꯕꯅ ꯐꯗꯣꯔꯤꯕ꯭ꯔꯥ ꯅꯠꯇ꯭ꯔꯒ ꯑꯩꯒꯤ ꯇꯧꯗꯣꯔꯤꯕ꯭ꯔꯥꯅ ꯈꯟꯕꯒꯤ ꯑꯩꯈꯣꯏꯁꯨ ꯇꯧꯗꯕ ꯋꯥꯣꯠꯅꯤ ꯑꯗꯣ ꯑꯩꯈꯣꯏ ꯁꯤꯗꯁꯨ ꯑꯗꯨꯃꯥꯏꯅ ꯑꯐꯥꯎꯕ ꯂꯩꯌꯦ ꯑ ꯃꯉꯣꯟꯗ ꯇꯧꯕ ꯁꯔ ꯄꯥꯔꯁꯦꯟꯇꯦꯖ ꯃꯤ ꯀꯌꯥꯝ ꯈꯟꯉꯣꯜꯂꯤ ꯈꯪꯗ꯭ꯔꯦ ꯑꯗꯨꯅ ꯑꯗꯨꯝ ꯈꯟꯕꯗꯣ ꯍꯥꯏꯗꯤ ꯃꯤ ꯌꯥꯝ ꯇꯧꯋꯦ ꯇꯨꯁꯦ ꯅꯪꯗꯤ ꯌꯥꯡꯩ ꯉꯝꯗꯕ ꯍꯥꯏꯗꯣ ꯍꯥꯟꯅ ꯁꯨꯝ ꯇꯧꯔꯦ ꯃꯥꯏꯁꯨ ꯑꯗꯨꯏꯁꯨ ꯑꯗꯨꯗꯨꯒ ꯌꯥꯡꯈꯩ ꯍꯨꯝꯐꯨꯁꯤꯗ ꯑꯗꯨꯝ ꯃꯣꯏ ꯇꯔꯥꯒ ꯀꯨꯟꯒꯃꯨꯛ ꯈꯜꯂꯦ ꯍꯥꯏꯇꯥꯔꯦ ꯑꯗꯨꯗꯨꯅ ꯈꯜꯂꯕꯅꯤꯅ
ꯈꯟꯕꯗ
ꯑꯩꯈꯣꯏꯒꯤ ꯅꯃꯨꯛ ꯕꯤꯁꯅꯨꯄꯨꯔ ꯆꯪ ꯄꯨꯔꯒꯤꯗꯤ ꯃꯥꯅ ꯑꯃꯨꯛ ꯋꯥꯡꯗꯣꯏꯅꯦꯕ
ꯎꯝ
ꯕꯤꯁꯅꯨꯄꯨꯔꯒꯤ ꯋꯥꯡꯉꯕꯅꯤꯅ ꯂꯝꯁꯦ ꯑꯩꯈꯣꯏꯒꯤ ꯈꯨꯟ ꯈ-
ꯈꯛꯇ ꯅꯠꯇꯕꯤꯗ ꯑꯇꯣꯞꯄ ꯂꯝꯗꯝ ꯂꯩꯃꯔꯥꯝꯗꯒꯤ ꯑꯣꯏꯔꯁꯨ ꯂꯥꯛꯑꯒ ꯁꯤꯗ ꯑꯣꯏꯅ ꯗꯨꯝ ꯍꯣꯁꯇꯦꯜꯗ ꯊꯝꯃꯦꯕ ꯎꯝ ꯎꯝ
ꯒꯤ ꯑꯣꯜ ꯀꯥꯟꯗ ꯊꯝꯃꯦ
ꯑꯥ ꯑꯗꯨꯅꯦ ꯑꯗꯣ ꯈꯪꯗꯦꯁꯦ ꯑꯩ ꯀꯩꯅꯣ ꯇꯧꯒꯦ ꯑꯩꯈꯣꯏ ꯆꯦ ꯏꯟꯖꯥꯡ ꯁꯦꯝꯃꯨ ꯂꯥꯛꯑꯣꯅ ꯑꯝꯇ ꯍꯥꯏ ꯂꯩꯔꯦ ꯑꯝꯇ ꯁꯦꯝꯕꯤꯔꯨꯒꯤꯒꯦ ꯊꯝꯃꯒꯦ ꯀꯣꯟꯅ ꯑꯃꯨꯛ ꯇꯧꯔꯛꯀꯦ ꯎꯝ ꯎꯝ